ꯑꯣ
ꯇꯥꯕ꯭ꯔꯣ
ꯇꯨꯝꯕ꯭ꯔꯣ
ꯇꯨꯝꯗꯦꯗ ꯍꯧꯒꯠꯂꯦ ꯅꯪꯗꯤ
ꯑꯩꯗꯤ ꯇꯨꯝꯃꯤꯌꯦ
ꯁꯁ ꯅꯨꯡꯉꯥꯏꯀꯣ
ꯑꯍ ꯅꯣꯏꯗꯤ ꯕꯣꯜ ꯌꯦꯡꯗ꯭ꯔꯣ ꯉꯔꯥꯡ
ꯌꯦꯡꯗꯦꯗ
ꯌꯦꯡꯗꯦ
ꯎꯝ ꯑꯩꯅ ꯑꯄꯥꯝꯕꯗꯣ ꯌꯥꯎꯗꯕ
ꯑꯧꯋꯣ ꯋꯣ ꯅꯪꯅ ꯑꯄꯥꯝꯕꯗꯣ ꯁꯤꯈ꯭ꯔꯕꯣ
ꯍꯣꯏ ꯂꯩꯍꯧꯈ꯭ꯔꯦ ꯉꯔꯥꯡ
ꯍꯦꯍꯦ ꯍꯌ ꯃꯥꯗꯤ ꯐꯖꯅ ꯀꯞꯈ꯭ꯔꯦꯅꯦ ꯉꯔꯥꯡ ꯅꯍꯥꯟꯗꯤ
ꯀꯥꯞꯈ꯭ꯔꯕꯅꯤ ꯍ ꯍ ꯍ ꯍ ꯍꯍ
ꯍꯣꯏ ꯑꯗꯣ ꯉꯔꯥꯡꯗꯨꯁꯨ ꯎꯝ ꯍꯨꯝ ꯑ ꯀꯩꯅꯣꯗꯨꯁꯨ ꯀꯞꯈ꯭ꯔꯕꯅꯤ ꯀꯀꯥ ꯔꯣꯅꯥꯜꯗꯣꯗꯣ
ꯍꯨꯝ ꯍꯨꯝ ꯍꯨꯝ
ꯑ ꯑꯍꯥ ꯍꯥ ꯍꯍ ꯀꯞꯈ꯭ꯔꯦ ꯀꯞꯈ꯭ꯔꯦ ꯅꯪꯒꯤ ꯑꯣꯏꯔꯝꯅꯤꯅꯦ ꯑꯗꯨꯅ
ꯑꯩꯒꯤ ꯅꯠꯇꯦ ꯑꯩꯒꯤꯗꯤ ꯑꯥ ꯁꯤꯗ꯭ꯔꯤ ꯑꯅꯤꯃꯛ ꯂꯩ ꯍꯥꯏꯔ ꯑꯅꯤꯃꯛ ꯂꯩꯔꯤ ꯍꯤꯡꯉꯤ ꯁꯤ
ꯑꯣ ꯀꯨꯏꯗ꯭ꯔꯦ ꯅꯪꯁꯨ ꯁꯤꯔꯅꯤ
ꯑꯦ ꯑꯩꯈꯣꯏꯗꯤ ꯎꯝ ꯑꯩꯈꯣꯏꯗꯤ ꯂꯧꯔꯗꯝꯅꯤ ꯃꯣꯏꯅ
ꯈꯔ ꯅꯪꯅ ꯇꯧꯔꯤꯁꯦ ꯈꯔ ꯑꯃꯨꯕꯗꯨꯔꯣ ꯑꯃꯨꯕ ꯃꯥ ꯌꯥꯎꯕ
ꯍꯣꯏ ꯃꯣꯏꯅ ꯂꯧꯗꯣꯏꯅꯦ ꯌꯦꯡꯉꯒ
ꯑꯩꯁꯨ ꯑꯗꯨꯅꯤꯅꯦ ꯑꯅꯤꯗ ꯑꯃꯗꯤ ꯂꯩꯍꯧꯈ꯭ꯔꯦ ꯑꯃꯗꯤ ꯋꯥꯠꯂꯤ ꯍꯤ ꯍꯦ ꯍꯦ
ꯑ ꯑꯗꯣ ꯅꯪꯗꯤ ꯆꯥꯛ ꯊꯣꯡꯉꯕꯣ
ꯆꯥꯛꯄꯨꯗꯤ ꯀꯥꯝꯃꯦ ꯏꯟꯖꯥꯡ ꯊꯣꯡꯗ꯭ꯔꯤꯌꯦ
ꯑꯥ ꯃꯤ ꯀꯌꯥꯒꯤ ꯃꯤ ꯀꯌꯥ ꯆꯥꯅꯕꯅꯣ ꯅꯪꯅ ꯀꯥꯝꯃꯤꯔꯣ ꯑꯣ ꯑꯗꯨꯗꯤ ꯅꯪ ꯌꯨꯝꯗ ꯅꯠꯇ꯭ꯔꯦ
ꯌꯨꯝꯗ ꯅꯠꯇꯦ
ꯑꯥ ꯈꯪꯉꯦꯕ
ꯃꯌꯥꯝꯅ ꯂꯩꯅꯕ ꯃ
ꯑꯗꯨꯗꯤ ꯑ ꯑꯗꯨꯗꯤ ꯆꯥꯛꯇꯣ ꯌꯥꯝꯃ ꯑꯣꯏ ꯌꯥꯝ ꯃꯣꯏꯀꯥ
ꯌꯥꯝꯗꯦꯗ ꯃꯤꯅꯤꯠ ꯑꯃ ꯐꯥꯎ ꯐꯥꯗ꯭ꯔꯤ ꯍꯦꯛ ꯊꯥꯡꯒꯠꯂꯒ
ꯍ ꯑꯗꯗꯤ ꯅꯪ ꯑꯩꯗꯤ ꯑꯗꯨꯝ ꯀꯣꯂꯦꯖ ꯀꯥꯔꯛꯑꯦ
ꯑꯣ ꯆꯞ ꯃꯥꯟꯅꯩꯅꯦ
ꯅꯪꯁꯨꯛ ꯀꯥꯏꯔꯤꯕ ꯅꯠꯇ꯭ꯔꯣ
ꯑꯩꯁꯨ ꯐꯥꯥꯏꯔꯤꯦꯦ
ꯆꯃꯤꯅꯦꯁꯦ
ꯌꯥꯏ ꯆꯠꯃꯤꯟꯅꯕ ꯌꯥꯏ
ꯑꯩ ꯅꯪꯒ ꯌꯥꯝ ꯆꯥꯃꯤꯟꯅꯅꯤꯡꯉꯦꯕ
ꯑꯣꯐ
ꯌꯥꯏꯁꯨ
ꯑꯗꯨꯗ ꯅꯪ
ꯅꯪ ꯀꯌꯥ ꯀꯥꯔꯤꯅꯣ ꯍꯟꯗꯛ
ꯑꯩꯗꯤ ꯑꯅꯤ ꯀꯥꯔꯤꯌꯦꯦ ꯍ
ꯑꯣ ꯅꯥꯡꯅꯦꯦ ꯑꯗꯨꯗꯤꯦ ꯑꯩ ꯃꯉꯥ ꯀꯥꯗꯣꯔꯦ
ꯑꯣ ꯑꯗꯨꯗꯤ ꯈꯔ ꯑꯉꯥꯡꯗꯤ ꯅꯠꯇ꯭ꯔꯦꯅꯪ
ꯑꯦꯆꯦ ꯀꯣ
ꯀꯜꯕꯤ ꯀꯦ ꯄꯕꯦ ꯑ ꯅꯪꯒ ꯀꯅꯥꯒ ꯂꯩꯃꯤꯟꯅꯔꯤꯅꯣ
ꯑꯩꯆꯦꯆꯦꯒꯞꯅꯤꯡꯪꯗꯦ
ꯑ ꯑꯩꯗꯤ ꯌꯨꯝꯗ ꯂꯩꯌꯦ ꯌꯨꯝ ꯌꯨꯝꯗꯒꯤ ꯑꯗꯨꯝ ꯆꯠꯄꯅꯦ ꯍꯥꯏꯗꯤ
ꯑꯣ ꯑꯗꯨꯗꯤ ꯅꯪ ꯑꯁꯤꯗꯒꯤ ꯑꯣꯏꯔꯝꯅꯤ
ꯑꯁ꯭ꯋꯥꯏꯗꯒꯤꯅꯦꯗꯤ ꯁꯋꯥꯏ ꯁ꯭ꯋꯥꯏꯗꯒꯤ
ꯎꯝ ꯌꯥꯝ ꯅꯨꯡꯉꯥꯏꯀꯣ ꯑꯗꯨꯗꯤ
ꯑ ꯅꯪꯗꯤ ꯀꯔꯤ ꯀꯔꯤ ꯌꯦꯟꯁꯥꯡ ꯎꯝ ꯀꯔꯤ ꯌꯦꯟꯖꯥꯡ ꯊꯣꯡꯒꯅꯤ ꯉꯁꯤꯗꯤ
ꯈꯪꯗꯦ ꯀꯖꯪ ꯊꯣꯡꯁꯤꯔ ꯏꯆꯦ ꯂꯥꯛꯄ ꯉꯥꯏꯔꯦꯅꯦ
ꯉꯁꯤꯗꯣ ꯀꯩꯅ ꯆꯠꯈ꯭ꯔꯕꯣ ꯊꯕꯛ ꯇꯧꯕ꯭ꯔꯥ
ꯇꯧꯗꯗ
ꯎꯝ
ꯊꯕꯛ ꯇꯧꯗꯤꯌꯦ ꯅꯪꯗꯤ
ꯑꯩꯗꯤ ꯑꯩ ꯍꯥꯏꯁꯦ ꯑꯔꯥ ꯍꯥꯏꯁꯦ
ꯎ
ꯑ ꯊꯕꯛ ꯇꯧꯋꯦ ꯑꯩꯗꯤ
ꯑꯣ ꯐꯉꯦ ꯐꯉꯦ
ꯍꯥꯥ
ꯅꯨꯡꯉꯥꯏꯔꯦ
ꯑꯗꯨ ꯍꯥꯏꯗꯤ ꯌꯨꯝꯒꯤ ꯂꯧꯒꯨꯝꯕ
ꯑꯣ
ꯑꯗꯨꯗ ꯃꯥ ꯇꯕꯦ
ꯑꯣ ꯍꯟꯗꯛ ꯂꯧ ꯃꯇꯝꯅꯤꯅ ꯀꯟꯅ ꯁꯨ ꯀꯣ
ꯁꯀꯣ
ꯑꯩꯈꯣꯏꯗꯤ ꯆꯠꯅꯤꯡꯂꯁꯨ ꯎꯄꯥꯏ ꯂꯩꯇꯦ ꯂꯥꯞꯄꯅꯤꯅ
ꯍꯣꯏ ꯑꯩꯈꯣꯏꯗ ꯑꯗꯨꯝ ꯃꯇꯦꯡ ꯄꯥꯡꯕ ꯑꯣꯏꯅ ꯑꯗꯨꯝ ꯂꯥꯛꯄ ꯌꯥꯏ
ꯂꯥꯛꯀꯦ ꯅꫭꯏꯒꯤꯂꯣꯁꯨꯕ ꯂꯥꯛꯀꯦ
ꯂꯧ ꯀꯩꯅꯣ ꯌꯩꯕ ꯃꯇꯝꯗꯀꯣ
ꯑꯥꯎ
ꯂꯥꯛꯑꯣ ꯂꯧꯗ ꯏꯟꯖꯥꯡ ꯑꯍꯥꯎꯕ ꯊꯣꯡꯉꯒ ꯆꯥꯕꯗꯣ ꯌꯥꯝ ꯅꯨꯡꯉꯥꯏꯕꯅꯦꯕ
ꯂꯥꯛꯀꯦ ꯂꯛꯀꯦ
ꯂꯥꯛꯎꯀꫭ
ꯍꯣꯏ ꯂꯥꯛꯀꯦ
ꯉꯁꯤꯗꯤ ꯀꯥꯏ ꯆꯠꯀꯅꯤ ꯌꯨꯝꯗ ꯑꯗꯨꯝ ꯂꯩꯗꯣꯏꯔꯣ
ꯑꯗꯨ ꯉꯁꯤꯗꯤ ꯀꯣꯂꯦꯟ ꯆꯠꯀꯅꯤ
ꯑꯣ ꯑꯩꯈꯣꯏꯗꯤ ꯇꯥꯏꯌꯦ ꯑꯩꯈꯣꯏꯗꯤ ꯆꯠꯄ ꯌꯥꯗꯦꯁꯨ ꯇꯤ ꯂꯩꯌꯦ
ꯅꯪ ꯅꯪꯒꯤꯁꯦ ꯀꯗꯥꯏꯔꯣꯝꯅꯔꯣ ꯍꯥꯏꯕꯗꯤ
ꯑꯩꯈꯣꯏ ꯈꯨꯟꯗꯒꯤꯅ ꯑꯩꯈꯣꯏ ꯥꯑ ꯕꯖꯥꯔ ꯆꯠꯄꯁꯦ
ꯎꯝ
ꯀꯤꯂꯣꯃꯤꯇꯔ ꯇꯔꯥꯒ ꯇꯔꯥꯒ ꯇꯔꯨꯛ ꯇꯔꯥꯇꯔꯨꯛ ꯇꯔꯥꯇꯔꯨꯛ
ꯈꯪꯗꯔꯩ ꯑꯗꯨꯗꯤ
ꯍꯥꯏꯗꯦ ꯍꯥꯏꯗꯦ
ꯄꯨꯡ ꯀꯌꯥꯗ ꯆꯠꯇꯄꯅꯣ ꯅꯪ
ꯑꯩꯗꯤ ꯄꯨꯡ ꯅꯤꯄꯥꯜ ꯇꯔꯥ ꯑꯗꯨꯗ ꯑꯗꯨꯝ
ꯑꯣ
ꯆꯠꯂꯤ
ꯑꯩꯈꯣꯏꯒꯤ ꯑꯗꯨꯝ ꯅꯛꯄꯅꯤꯅ ꯀꯣꯏꯗꯦꯗ ꯃꯤꯅꯤꯠ ꯇꯔꯥ ꯐꯥꯎ ꯁꯨꯗ
ꯒꯥꯔꯤ ꯃꯆꯥꯒꯨꯝ ꯃ ꯆꯠꯂꯗꯤ ꯑꯗꯨꯝ ꯊꯨꯅ ꯌꯧꯋꯤꯗ
ꯑꯣ
ꯍꯥꯏꯗꯤ ꯂꯥꯏꯟꯗ ꯑꯃꯨꯛ ꯆꯠꯂꯗꯤ ꯃꯤꯗꯣ ꯑꯃꯨꯛ ꯉꯥꯏꯊꯣꯛ ꯉꯥꯏꯁꯤꯟ ꯑꯗꯨꯗ ꯊꯦꯡꯉꯦ ꯍꯥꯏꯕꯅꯦꯕꯀꯣ
ꯑꯣ ꯅꯪꯗꯤ ꯒꯥꯔꯤ ꯃꯆꯥꯗ ꯆꯠꯂꯝꯅꯤꯅꯦ
ꯒꯦꯅꯤ ꯃꯆꯥ ꯍꯥꯏꯒꯦꯔꯥ ꯌꯥꯝꯅ ꯑ ꯁꯀꯇꯔꯒꯃ ꯏꯁꯀꯇꯔ ꯃꯥꯜꯕ ꯑꯃꯗ ꯆꯠꯂꯦ
ꯑꯣ
ꯌꯥꯝ ꯅꯨꯡꯉꯥꯏꯈ꯭ꯔꯖꯥꯅꯤ
ꯇꯥꯕꯁꯨ ꯅꯨꯡꯉꯥꯏꯕꯅꯤ ꯃꯔꯝ ꯑꯃꯅꯗꯤ
ꯍꯣꯏ ꯃꯔꯝ ꯌꯥꯝ ꯂꯩꯌꯦꯕꯀꯣ ꯃꯥꯏ ꯃꯣꯏꯗꯤꯀꯣ
ꯎꯝ
ꯑꯗꯨꯝ ꯂꯩꯁꯥꯕꯤꯁꯨ ꯄꯨꯅꯤꯡꯕ ꯃꯇꯝꯗꯁꯨ ꯄꯨꯕ ꯌꯥꯔꯦ
ꯍꯥꯏꯁ ꯅꯪꯒꯤꯁꯤꯗꯤ ꯌꯥꯗꯦꯀꯣ
ꯆꯤꯡꯅꯕ ꯑꯃꯥ ꯌꯥꯎꯏꯀꯣ
ꯆꯨꯝꯅ ꯁꯨꯝ ꯍꯥꯏꯕꯅꯤꯗ ꯑꯗꯨꯝ
ꯌꯥꯝ ꯋꯥꯠꯂꯤꯗ ꯆꯍꯤ ꯑꯅꯤ ꯋꯥꯠꯂꯤ ꯑꯩꯒꯤꯗꯤ
ꯏꯁ ꯂꯣꯏꯔꯅꯤ ꯊꯨꯅ ꯂꯣꯏꯔꯅꯤ
ꯎꯝ ꯆꯍꯤ ꯌꯥꯝꯃꯟꯗꯅ ꯊꯕꯛꯀꯤ ꯐꯔꯛ ꯇꯥꯏꯅꯦ
ꯎꯝ ꯑꯗꯨ ꯀꯣꯂꯦꯖꯀꯨꯝꯕ ꯀꯩꯀꯩꯒꯨꯝꯕ ꯑꯗꯨꯝ ꯆꯠꯃꯤꯟꯅꯕ ꯌꯥꯅꯤꯀꯣ ꯆꯠꯃꯤꯟꯅꯁꯦ
ꯆꯠꯃꯤꯟꯅꯕ ꯌꯥꯏ
ꯑꯩꯅ ꯊꯤꯟꯊꯣꯛ ꯊꯤꯟꯁꯤꯟ ꯇꯧꯕꯤꯒꯦ
ꯑꯗꯨꯅꯦ ꯅꯪ ꯊꯟꯕꯤꯔꯁꯨ ꯌꯥꯏ
ꯑꯗꯨꯅꯤꯗ ꯅꯨꯡꯉꯥꯏꯕ ꯍꯥꯏꯁꯦ
ꯑꯗꯨꯅꯦ ꯃꯤ ꯃꯄꯨ ꯑꯁꯦꯡꯕ ꯂꯩꯔꯁꯨ ꯃꯤꯒꯤ ꯃꯅꯤꯡꯗ ꯅꯞ ꯄꯗꯣ
ꯍꯣꯏ ꯑꯗꯨꯅ ꯑꯩꯈꯣꯏꯁꯨ ꯍꯥ ꯋꯥꯈꯜꯗꯨ ꯏꯅꯧ ꯅꯧꯕꯅꯦꯕ
ꯑꯗꯨꯅꯦ ꯃꯨꯟꯗꯥ ꯑꯃꯗ ꯆꯠꯄꯗꯣ
ꯑ ꯃꯨꯟꯗꯥ ꯑꯃꯥꯗ
ꯌꯥꯏ
ꯌꯥꯏ ꯆꯠꯁꯤꯒꯣ
ꯆꯠꯁꯤ ꯆꯠꯁꯤ ꯂꯧꯕ ꯂꯥꯛꯑꯣ ꯀꯣ
ꯍꯣꯏ ꯂꯥꯛꯀꯦꯀꯣ
ꯑꯩ ꯉꯥꯏꯔꯝꯗꯣꯏꯅꯤꯍꯦ
ꯑꯦ ꯍꯣꯏ ꯍꯣꯏ
ꯀꯩꯏꯟꯖꯥꯡ ꯆꯗꯣꯏꯅꯣ ꯅꯣꯏꯗꯤ
ꯑꯩꯈꯣꯏ ꯈꯣꯏ ꯏꯃꯥꯅ ꯆꯥꯛ ꯊꯣꯡꯉꯤ ꯏꯟꯖꯥꯡ ꯊꯣꯡꯗ꯭ꯔꯤ
ꯑꯣ ꯅꯪ ꯍꯥꯏꯕꯗꯤ ꯀꯣꯂꯦꯖ ꯂꯣꯏꯔꯒ ꯀꯩ ꯊꯕꯛ ꯇꯧꯅꯤꯉꯥꯏ ꯈꯜꯂꯤꯅꯣ ꯅꯪꯗꯤ
ꯑꯩꯔꯣ
ꯑꯥꯎ
ꯑꯩꯗꯤ ꯑꯁ ꯊꯕꯛ ꯇꯧꯗꯧ ꯃꯥꯟꯗꯦ
ꯀꯩꯒꯤ
ꯊꯕꯛ ꯇꯧꯕ ꯐꯪꯗꯧ ꯃꯥꯟꯗꯦ ꯑꯩꯗꯤ
ꯑꯦ ꯀꯔꯤꯒꯤꯔꯣ ꯗꯨꯃꯥꯏ ꯍꯥꯏꯅꯨꯑꯣ
ꯈꯪꯗ꯭ꯔꯦ ꯑꯩ ꯅꯣꯡ ꯇꯥꯔꯛꯑꯦ ꯅꯣꯏꯗꯤ ꯅꯣꯡ ꯇꯥꯕ꯭ꯔꯣ
ꯅꯣꯡ ꯇꯥꯗꯦꯗ ꯍꯧꯖꯤꯛꯄꯨꯗꯤ ꯇꯥꯗꯔꯤ ꯉꯥꯁꯥꯏꯕꯨꯗꯤ ꯈꯔ ꯇꯥꯏ
ꯑꯩꯈꯣꯏꯗꯤ ꯅꯣꯡ ꯇꯥꯔꯗꯤ ꯂꯩꯕꯗꯨ ꯅꯨꯡꯉꯥꯏꯌꯦ
ꯑꯦ ꯑꯩꯗꯤ ꯅꯣꯡ ꯇꯥꯔꯗꯤ ꯌꯨꯝ ꯂꯩꯕꯗꯣ ꯅꯨꯡꯉꯥꯏꯇꯦ ꯍꯥꯏꯔꯒ ꯅꯪꯗꯤ ꯅꯨꯡꯉꯥꯏꯌꯦ ꯍꯥꯏ
ꯍꯟꯗꯛꯀꯤ ꯋꯦꯗꯔꯁꯦ ꯖꯥꯖꯥꯠꯅꯤꯗ ꯅꯣꯡ ꯑꯃꯨꯛꯀꯥ ꯆꯨꯒꯅꯤ ꯑꯃꯨꯛꯀꯥ ꯅꯨꯡꯁꯥ ꯊꯣꯛꯀꯅꯤ
ꯎꯝ ꯅꯣꯏꯗꯤ ꯇꯥꯗ꯭ꯔꯦ
ꯍꯧꯖꯤꯛ ꯇꯥꯗꯤ ꯑꯩꯈꯣꯏꯗꯤ ꯅꯣꯏꯗ ꯇꯥꯕ꯭ꯔꯣ
ꯍꯧꯖꯤꯛ ꯍꯧꯖꯤꯛ ꯍꯧꯖꯤꯛꯛꯇꯪ ꯇꯥꯔꯛꯑꯦ ꯍꯣꯏ
ꯑꯣ
ꯑꯁ ꯅꯣꯡ ꯅꯣꯡꯒꯤ ꯃꯈꯣꯟ ꯇꯥꯔꯒ ꯇꯨꯝꯕꯅꯦꯅ ꯅꯨꯡꯉꯥꯏꯕꯅꯤꯀꯣ
ꯍꯣꯏ ꯅꯣꯡ ꯇꯥꯔꯀꯥꯟꯗ ꯇꯨꯝꯕꯁꯨ ꯅꯨꯡꯗꯤ ꯅꯨꯡꯉꯥꯏꯔꯕꯅꯦ ꯑꯗꯨꯒ ꯃꯄꯥꯟꯗꯣ ꯀꯗꯤ ꯅꯨꯡꯉꯥꯏꯇꯦ ꯂꯝꯕꯤ ꯀꯩꯀꯥꯗꯣ
ꯍꯣꯏ
ꯑꯗꯨꯒꯤ ꯈꯜꯂꯒ ꯄꯥꯝꯅꯤꯅ ꯑꯩꯒꯤꯅꯣ
ꯑꯗꯨ ꯑꯗꯨꯝ ꯎꯝ ꯃꯔꯛ ꯃꯔꯛꯇ ꯑꯗꯨꯝ ꯄꯥꯎ ꯑꯗꯨꯝ ꯐꯥꯎꯅꯁꯦ ꯀꯣ
ꯌꯥꯏ ꯅꯪꯁꯨ ꯑꯗꯨꯝ ꯇꯧꯔꯛꯑꯣ
ꯑꯩꯁꯨ ꯇꯧꯔꯛꯀꯦꯀꯣ
ꯍꯣꯏ ꯍꯣꯏ ꯍꯣꯏ ꯌꯥꯏꯌꯦ
ꯎ
ꯎꯝ ꯎꯝ
ꯅꯣꯏ ꯅꯣꯏ ꯅꯆꯦ ꯂꯥꯛꯇ꯭ꯔꯤꯀꯣ
ꯂꯥꯛꯇ꯭ꯔꯤ ꯑꯣꯏꯣꯏꯁꯦ
ꯅꯣꯏ ꯆꯤꯠꯆꯦ ꯑꯩꯁꯦ ꯃꯥꯁꯨ ꯀꯣꯂꯦꯖ ꯀꯨꯝꯕ ꯀꯥꯏꯔꯤꯔꯣ
ꯃꯥꯗꯤ ꯀꯣꯂꯦꯖ ꯀꯥꯗꯤ ꯃꯥꯗꯤ ꯂꯣꯏꯔꯦ ꯅꯍꯥꯟꯅ
ꯑꯣ
ꯎ
ꯌꯥꯝ ꯐꯩꯩꯅ ꯑꯗꯨꯗꯤ
ꯃꯥꯗꯤ ꯇꯨꯋꯦꯜꯐꯇꯒꯤ ꯑꯗꯨꯝ ꯂꯣꯏꯁꯤꯜꯂꯦꯗ
ꯑꯥ ꯐꯩ ꯌꯥꯝ ꯐꯩ ꯅꯣꯏ ꯃꯆꯤꯟ ꯏꯅꯥꯎꯗꯤ ꯀꯌꯥꯅꯣ ꯃꯤ ꯀꯌꯥꯅꯣ
ꯑꯩꯈꯣꯏ ꯃꯉꯥꯅꯦ ꯅꯣꯏꯗꯤ
ꯀꯩ ꯍꯥꯏꯕ
ꯃꯉꯥꯅꯦ ꯃꯉꯥ
ꯃꯉꯥꯅꯦ ꯃꯉꯥ ꯑꯗꯨꯗꯤ ꯇꯔꯥ ꯇꯥꯔꯦꯅꯦ
ꯅꯠꯇꯦꯍꯦ ꯃꯉꯥ ꯑꯃꯈꯛꯅꯦ ꯃꯉꯥ ꯈꯛꯅꯤ ꯇꯔꯥꯅ ꯊ ꯑꯥꯎ ꯅ
ꯑꯗꯨ ꯑꯩꯣꯏꯗꯤ ꯏꯆꯤꯟ ꯏꯅꯥꯎ ꯑꯅꯤꯈꯛꯇꯅꯦ
ꯑꯁ ꯌꯥꯝ ꯅꯨꯡꯉꯥꯏꯅꯦ
ꯅꯨꯡꯉꯥꯏꯇꯦ ꯀꯗꯥꯏꯗꯒꯤ
ꯏꯁ ꯌꯥꯝꯕꯁꯦ ꯅꯨꯡꯉꯥꯏꯕꯅꯦ
ꯑꯩ ꯑꯩ ꯑꯩ ꯏꯆꯦ ꯑꯃ ꯄꯥꯝꯃꯦ ꯄꯤꯌꯨ
ꯄꯤꯒꯦ ꯀꯔꯝꯕ ꯄꯥꯝꯕ
ꯑꯩ ꯆꯦꯆꯦ ꯑꯃ ꯄꯥꯝꯃꯦꯕ
ꯍꯣꯏ
ꯅꯪꯁꯨ ꯎꯝ
ꯎ
ꯗꯦꯂꯤꯕꯔꯤ ꯇꯧꯔꯛꯎꯀꯣ
ꯇꯧꯔꯛꯀ ꯇꯧꯔꯛꯀ
ꯄ꯭ꯂꯥꯁꯇꯤꯛꯇ ꯌꯣꯝꯃꯒ
ꯑꯗꯨꯅꯦ ꯃꯊꯂ ꯀꯦ ꯀꯣ ꯅꯪꯦ
ꯑꯣꯏ ꯍꯥꯞꯇꯥ ꯀꯌꯥꯗ ꯂꯧꯒ ꯗꯂꯤꯕꯔꯤ ꯇꯧ
ꯍꯥ ꯃꯗꯤꯂꯗ ꯃꯥꯜꯂꯦ
ꯑꯁ ꯅ ꯉꯥꯏꯕ ꯋꯥꯅꯤ ꯑꯗꯨꯗꯤ
ꯈꯔ ꯉꯥꯏꯕ ꯀꯜꯂꯨ ꯀꯨꯏꯗꯤ ꯀꯨꯏꯔꯣꯏꯗ ꯊꯥ ꯑꯃ ꯍꯥꯏꯕꯁꯦ
ꯍꯣꯏ
ꯑꯗꯨꯝ ꯊꯨꯅ ꯂꯥꯛꯀꯅꯤ
ꯀ ꯑꯩꯁꯨ ꯍꯧꯒꯠꯅꯤꯉꯥꯏ ꯇꯧꯈ꯭ꯔꯒꯦ
ꯑꯣꯔꯣ ꯀꯅꯤꯁ ꯆꯅꯤꯉꯥꯏ ꯀꯧꯔꯣ